ꯍꯣꯏ ꯇꯥꯏ ꯑꯗꯨ ꯑꯉꯥꯡꯒꯤ ꯗꯤꯇꯔꯖꯦꯟꯗꯣ ꯑꯗꯨ ꯑꯗꯨꯁꯨ ꯑꯣꯗꯔ ꯇꯧꯋꯦ ꯑꯗꯨꯒ ꯑꯉꯥꯡꯒꯤ ꯑꯗꯨ ꯀꯤꯠꯇꯣ ꯃꯣꯏꯒꯤ ꯏꯠ ꯔꯨꯅꯤꯡꯉꯥꯏꯒꯨꯝꯕ ꯃꯁꯥꯖꯀꯨꯝꯕ ꯇꯧꯅꯤꯡꯉꯥꯏ ꯑꯗꯨ ꯂꯩꯕꯗꯣ ꯍꯤꯃꯥꯂꯌꯥꯒꯤꯀꯣ ꯑꯗꯨ ꯑꯣꯗꯔ ꯇꯧꯋꯦ ꯑꯗꯨ ꯑꯅꯤꯗꯤ ꯐꯖꯅ ꯂꯥꯛꯑꯦ ꯑꯗꯨ ꯕ꯭ꯂꯦꯡꯀꯦꯠꯗꯣ ꯎꯝ
ꯑꯗꯣ ꯑꯉꯥꯡꯒꯤ ꯁꯔꯞ ꯑꯦ ꯁꯔꯞꯇꯣ ꯐꯕ꯭ꯔꯥ ꯑꯗꯨꯝ
ꯑꯩ ꯑꯩ ꯈꯪꯗ꯭ꯔꯦ ꯑꯩꯁꯨ ꯑꯗꯨꯝ ꯃꯤ ꯑꯩꯈꯣꯏꯒꯤ ꯁꯥꯔꯐꯅ ꯁꯨꯔꯗꯤ ꯌꯥꯔꯣꯏꯔꯥ ꯍꯥꯏꯅ ꯀꯣ
ꯍꯣꯏ ꯍꯣꯏ ꯑꯣꯏꯌꯦ
ꯁꯨ ꯑꯗꯨꯝ ꯇꯧꯅꯤꯗ ꯐꯥꯔꯁ ꯇꯥꯏꯝ ꯑꯣꯏꯕꯒꯤ
ꯑꯣ ꯑꯣ ꯁꯔꯗꯦ ꯍꯧꯖꯤꯛꯇꯤ ꯑꯩꯒꯤꯕꯨꯗꯤ ꯁꯥꯎꯕꯒꯤ ꯁꯨꯈ꯭ꯔꯦ ꯑꯗꯨꯕꯨ ꯑꯉꯥꯡ ꯑꯣꯏꯕ ꯀꯥꯟꯗꯗꯤ ꯐꯠꯇꯦ ꯍꯥꯏꯕꯒꯤ ꯑꯩꯁꯨ ꯀꯛꯀꯦ ꯇꯧꯔꯒ ꯐꯥꯔꯁ ꯀ꯭ꯔꯥꯏꯗ ꯀꯛꯑꯒ ꯑꯩꯅ ꯄꯣꯛꯄ ꯃ ꯇꯝꯗꯣ ꯀꯔꯤꯔꯥ ꯇꯧꯕꯒꯤ ꯑꯣꯗꯔꯁꯨ ꯂꯣꯏꯅ ꯀꯦꯟꯁꯦꯜ ꯇꯧꯈꯤꯕ
ꯑꯣ
ꯑꯗꯨꯒ ꯑꯩꯅ ꯀꯛꯄꯗ ꯐꯥꯔꯁ ꯄ꯭ꯔꯥꯏꯇ ꯅꯠꯇꯦ ꯃꯥꯏꯂꯣ ꯑꯦꯞꯁꯇ ꯇꯧꯄ ꯑꯩꯅ
ꯑꯣ ꯑꯣ ꯃꯥꯏꯂꯣ ꯑꯦꯞꯇꯁꯨ ꯂꯩꯌꯦ ꯍꯣꯏ
ꯑꯣ ꯑꯗꯨꯗ ꯇꯧꯔꯒ ꯑꯗꯨꯒ ꯃꯣꯏꯅ ꯐ꯭ꯔꯤ ꯗꯕꯔꯁꯨ ꯗꯔꯄꯔ ꯀꯌꯥꯔꯥꯅ ꯄꯤꯕꯀꯣ
ꯎꯝ
ꯑꯗꯨꯒ ꯄꯟꯇꯥ ꯂꯥꯛꯅꯤꯡꯉꯥꯏ ꯍꯥꯏꯅ ꯀꯛꯑꯒ ꯑ ꯂꯥꯛꯇ꯭ꯔꯦ ꯑꯗꯨꯝ ꯗꯦꯂꯤꯚꯔꯤ ꯂꯥꯛꯇꯕꯤ ꯀꯦꯟꯁꯦꯜ ꯇꯧꯈꯤꯕ ꯃꯣꯏꯅ
ꯑꯣ
ꯑꯩꯒꯤ ꯑꯩꯅ ꯂꯩꯐꯝꯗꯣ ꯗꯤꯂꯤꯕ꯭ꯔꯤ ꯆꯪꯕ ꯌꯥꯗꯦ ꯍꯥꯏꯔꯒ ꯑꯗꯨꯝ ꯑꯦꯗ꯭ꯔꯦꯁ ꯆꯦꯟꯖ ꯇꯧꯅꯤꯡꯉꯩꯁꯨ ꯄꯤꯗ꯭ꯔꯦ ꯑꯗꯨꯝ ꯀꯦꯟꯁꯦꯜ ꯇꯧꯈ꯭ꯔꯦ ꯃꯣꯏꯅ ꯗꯥꯏꯄꯔ ꯐ꯭ꯔꯤ ꯗꯥꯏꯄꯔꯁꯨ ꯐꯪꯗ꯭ꯔꯦ
ꯀꯔꯤꯒꯤꯔꯀꯣ
ꯎꯝ ꯑꯗꯨ ꯃꯇꯝꯗꯣ ꯑꯥ ꯌꯥꯗꯕ ꯑꯣꯏꯕꯒꯤ ꯑꯁꯤ ꯑꯥ ꯀꯩꯅꯣ ꯍꯣꯏꯒ ꯈꯠꯅꯕ ꯃꯇꯝꯗꯣ ꯑꯣꯏꯕꯒꯤ ꯑꯈꯣꯏ ꯑꯈꯣꯏ ꯍꯧꯖꯤꯛ ꯈꯠꯅꯕꯒꯨꯝꯅ ꯅꯍꯥꯟ ꯃꯣꯏ ꯑꯅꯤ ꯈꯠꯅꯈꯤꯕꯗꯣ ꯏꯃꯥꯟꯅꯕꯤ ꯑꯅꯤ ꯈꯠꯅꯈꯤꯕꯗꯣ ꯑꯗꯨ ꯃꯇꯝ ꯑꯣꯏꯕꯒꯤ ꯌꯥꯗꯕ
ꯍꯣꯏ ꯍꯣꯏ ꯑ ꯑꯥ ꯈꯪꯉꯦ ꯈꯪꯉꯦ
ꯑꯁ ꯍꯧꯖꯤꯛ ꯀꯥꯟꯁꯨꯅꯦ ꯄꯣꯠꯗꯣ
ꯑꯥ
ꯑꯣꯔꯗꯔ ꯇꯧꯕ ꯁꯨꯛꯌꯥ ꯌꯥꯗꯦ ꯃꯤꯟꯇ꯭ꯔꯥꯒꯨꯝꯕ ꯑꯃꯥꯖꯣꯟꯒꯨꯝꯕ ꯑꯩꯅ ꯇꯧꯕꯗꯤ ꯑꯗꯨꯝ ꯐꯥꯔꯁ ꯀ꯭ꯔꯥꯏꯗ ꯇꯧꯕ ꯍꯣꯏ
ꯑꯦ ꯑꯗꯨꯗꯤ ꯂꯥꯛꯄ꯭ꯔꯥ
ꯂꯥꯛꯑꯦ ꯐꯥꯔꯁ ꯀ꯭ꯔꯥꯏꯗꯗꯤ ꯑꯗꯨꯁꯨ ꯊꯦꯡ ꯊꯦꯡꯅ ꯂꯥꯛꯄꯀꯣ
ꯑꯦ ꯐ꯭ꯂꯤꯞꯀꯥꯔꯠꯀꯨꯝꯕꯗ ꯇꯧꯋꯦ ꯂꯥꯛꯇꯦ ꯅꯣꯠ ꯗꯤꯂꯤꯚꯔꯠ ꯅꯣꯠ ꯗꯤꯂꯤꯚꯔꯠ ꯈꯥꯛꯇ ꯊꯣꯛꯑꯦ
ꯑꯣ ꯂꯥꯛꯄꯗꯤ ꯂꯥꯛꯑꯦ ꯑꯩꯒꯤ ꯑ ꯐꯥꯔꯁ ꯀꯗꯥꯥꯏꯗ ꯐ꯭ꯂꯤꯞꯀꯥꯔꯠꯒꯨꯝꯕ ꯑꯃꯥꯖꯣꯟꯒꯨꯝꯕ ꯀꯔꯤꯃꯇ ꯆꯠꯇꯕꯅꯦ ꯍꯧꯖꯤꯛꯀꯥꯟ
ꯍꯣꯏ ꯆꯇꯦ ꯎꯝ
ꯇꯥꯜꯂꯦ ꯑꯗꯨ ꯑ ꯃꯤꯁꯨ ꯁꯣꯗꯗꯤ ꯈꯔ ꯂꯥꯛꯑꯦ ꯍꯥꯏꯌꯦꯦ ꯂꯩꯌꯦꯦ ꯍꯥꯏꯑꯦ
ꯑꯦ ꯑꯦ ꯍꯣꯏ ꯂꯩꯕ ꯃꯥꯜꯂꯦ ꯃꯤꯁꯣꯗꯗꯤ ꯈꯪꯗꯦ ꯃꯤꯁꯣꯗꯅ ꯄꯥꯛ ꯌꯦꯡꯗ꯭ꯔꯦ ꯑꯩ ꯁꯣꯞꯁꯤꯗꯀꯥ ꯌꯦꯡꯗ ꯐ ꯄꯥꯔꯠꯀꯤ
ꯎꯝ ꯑꯗꯨ ꯅꯪ ꯃꯤꯁꯣꯗꯁꯨ ꯑꯗꯨꯝ ꯑꯣꯗꯔ ꯇꯧꯕ꯭ꯔꯥ
ꯃꯌꯥꯝ ꯍꯥꯟꯅꯗꯤ ꯇꯧꯋꯦ ꯍꯟꯗꯛꯇꯤ ꯌꯦꯡꯗꯦ ꯑꯗꯨꯝ ꯇꯧꯋꯦ ꯎꯝ ꯑꯩꯅ ꯇꯧꯕꯗꯤ ꯀꯩꯅꯣꯅꯤꯗ ꯗꯥꯏꯕꯔ ꯑꯉꯥꯡꯒꯤ ꯗꯏꯕꯔꯒꯨꯝꯕ ꯑꯗꯨꯒꯨꯝꯕ ꯇꯧꯕꯩꯅꯦ ꯒꯥꯔꯤꯒꯨꯝꯕ ꯑꯉꯥꯡꯒꯤ ꯋꯥꯀꯔꯗꯣ
ꯎꯝ
ꯑꯗꯨꯒꯨꯝꯕ ꯂꯧꯕꯩꯅꯦ
ꯑꯣ ꯑꯗꯨꯒ ꯑꯩꯈꯣꯏ ꯅꯨꯄꯤꯒꯤ ꯑꯩꯈꯣꯏ ꯅꯨꯄꯤꯒꯤ ꯀ ꯀꯔꯤ ꯀꯔꯤꯅꯣꯃꯜ ꯂꯧꯕ꯭ꯔꯥ ꯀꯔꯤ ꯍꯥꯏꯁꯤꯔꯥ ꯑꯩꯈꯣꯏꯒꯤ ꯗꯥꯥꯏꯄꯔꯗꯣ ꯑꯩꯈꯣꯏꯒꯤ ꯗꯤꯁꯄꯣꯖꯤꯕꯜ ꯄꯦꯟꯇꯤꯒꯨꯝꯕ ꯅꯪ ꯄꯥꯏꯕ꯭ꯔꯥ
ꯎꯝ ꯄꯥꯏꯗꯦ ꯑꯩꯗꯤ ꯑꯗꯕꯨ ꯗꯤ ꯍꯣꯏ ꯍꯦꯛ ꯂꯣꯏꯕ ꯀꯥꯟꯗ ꯎꯝ ꯐꯥꯔꯃꯥꯁꯤꯗꯒꯤ ꯂꯧꯔꯒ ꯄꯥꯏꯌꯦ ꯑꯗꯨꯅꯗ ꯑꯥ ꯑꯥ ꯑꯣꯗꯔ ꯇꯧꯔꯒꯗꯤ ꯂꯧꯗꯦ
ꯑꯣ
ꯐꯥꯔꯃꯥꯁꯤꯗ ꯑ ꯑꯣꯏꯅꯩꯅ ꯁꯤꯖꯤꯟꯅꯔꯒ ꯂꯧꯔꯒ
ꯑꯣ
ꯍꯞꯇꯥ ꯑꯃ ꯑꯃ ꯑꯅꯤ ꯈꯛꯇꯗ ꯑꯗꯨꯝ ꯁꯤꯖꯤꯟꯅꯔꯒ ꯇꯣꯛꯏꯦ ꯑꯩꯗꯤ
ꯑꯣ ꯑꯣ
ꯑꯝ
ꯈꯪꯗ꯭ꯔꯦꯅꯦ ꯄꯣꯠꯁꯨ ꯌꯥꯝ ꯂꯥꯎꯅꯤꯡꯉꯥꯏ ꯂꯩꯕꯒꯤꯀꯣ ꯇꯜꯂꯦ ꯑꯃꯨꯛꯀꯥ
ꯀꯩꯅꯣ ꯑꯣꯏꯕꯒꯤ ꯍꯥꯏꯗꯤ ꯁꯤꯦꯁ ꯑꯣꯏꯕꯒꯤ ꯀꯣ ꯀ ꯄꯒꯤ ꯂꯦꯟꯕꯒꯤꯀꯣ ꯑꯗꯨꯒꯤ ꯀꯩꯅꯣ ꯀꯩꯁꯨ ꯀꯥꯏꯗꯦ ꯍꯥꯏꯅ ꯍꯥꯏꯕꯒꯤ ꯀꯩꯅꯣ ꯑꯣꯏꯅ ꯄꯥꯏꯌꯦ ꯑꯗꯨꯝ ꯄꯦꯖ ꯑꯣꯏꯅ ꯑꯗꯨꯝ ꯄꯥꯏꯌꯦ ꯍꯥꯏꯗꯤ
ꯑꯥ ꯑꯣꯄ꯭ꯔꯦꯁꯟ ꯍꯦꯛ ꯂꯣꯏꯕ ꯀꯥꯟꯗ ꯍꯇꯥ ꯑꯃꯒꯨꯝꯕ ꯕꯣꯇꯤ ꯑꯃꯗꯣ ꯇꯗꯥꯥꯏꯄꯔꯗꯨꯣ ꯄꯥꯏꯌꯦ ꯑꯗꯣ ꯂꯣꯏꯔꯒ ꯀꯩꯁꯨ ꯀꯥꯏꯗꯦ ꯍꯥꯏꯕꯗꯣ ꯄꯥꯏꯌꯦ ꯑꯗꯣ ꯈꯪꯗꯦ ꯑꯗꯨꯗꯣ ꯑ ꯅꯣꯔꯃꯦꯜ ꯑꯩꯈꯣꯏꯒꯤꯗꯤ ꯌꯥꯒꯗ꯭ꯔꯥ ꯌꯥꯔꯣꯏꯗ꯭ꯔꯥ ꯈꯪꯗꯦ
ꯑꯣ ꯅꯣꯔꯃꯦꯜ ꯑꯩꯈꯣꯏꯒꯤꯗꯤ ꯀꯔꯤꯅꯣ ꯇꯧꯋꯦ ꯍꯥꯏꯌꯦꯀꯣ ꯐꯤꯗꯣ ꯌꯥꯝ ꯆꯪꯒꯅꯤ ꯍꯥꯏꯌꯦꯀꯣ
ꯑꯣ ꯅꯨꯡꯉꯥꯏꯒꯗꯧꯕ ꯃꯥꯟꯗꯦ ꯑꯩ ꯑꯩ ꯅꯥꯁꯤꯑꯁ ꯑꯣꯏꯕꯒꯤ ꯑꯣꯏꯕ ꯋꯥꯅꯦꯕꯀꯣ
ꯑ ꯍꯣꯏ ꯍꯣꯏ ꯎꯝ ꯆꯠꯆꯅꯤꯍꯦ ꯑꯩꯈꯣꯏꯁꯦ
ꯉꯁꯤꯗꯤ ꯑꯗꯨ ꯅꯪ ꯌꯨꯝꯗ ꯂꯩꯒꯦꯔꯥ
ꯎꯝ ꯂꯩꯒꯅꯤ ꯌꯨꯝꯗ
ꯀꯔꯤ ꯊꯕꯛ ꯂꯩꯕ꯭ꯔꯣ
ꯑ ꯊꯕꯛꯇꯤ ꯊꯕꯛꯇꯤ ꯊꯕꯛ ꯉꯥꯛꯇ ꯂꯩꯌꯦ ꯌꯨꯝꯁꯨ ꯁꯦꯡꯅꯤꯉꯥꯏ ꯃꯌꯥꯝ ꯂꯩ ꯐꯤꯁꯨ ꯁꯨꯅꯤꯡꯉꯥꯏ ꯂꯩꯌꯦ ꯑꯗꯨꯕꯨ ꯅꯣꯡ ꯆꯨꯕꯒꯤ ꯊꯕꯛ ꯑꯃꯇ ꯇꯧꯕ ꯌꯥꯗ꯭ꯔꯦꯅꯦ
ꯃꯥꯅꯦ ꯃꯥꯅꯦ
ꯐꯤꯁꯨ ꯁꯨꯔꯒ ꯑꯃꯨꯛꯀ ꯀꯪꯗꯕꯒꯤ ꯅꯝꯊꯤ ꯕ ꯑꯗꯨꯒꯤ ꯁꯨꯅꯤꯡꯗꯕ
ꯎꯝ ꯐꯤ ꯁꯨꯗꯤ ꯁꯨꯈ꯭ꯔꯦ ꯏꯆꯦꯅ ꯑꯩꯒꯤꯗꯤ
ꯑꯦ ꯑꯩꯗꯤ ꯁꯨꯗ꯭ꯔꯤ ꯑꯁ ꯍꯧꯔꯦꯟꯅ ꯃꯌꯥꯝ ꯂꯩꯌꯦ ꯁꯨꯅꯤꯡꯉꯥꯏ ꯑꯗꯨꯕꯨ ꯅꯣꯡ ꯆꯨꯔꯗꯤ ꯑꯃꯨꯛꯀ ꯁꯨꯔꯨꯔꯒ ꯐꯔꯛ ꯇꯥꯒꯅꯤ ꯍꯌꯦꯡꯒꯨꯝꯕ ꯅꯣꯡ ꯑꯃꯨꯛ ꯀꯪꯕ ꯀꯥꯟ ꯁꯨꯁꯤꯔꯥ ꯍꯥꯏꯅ ꯉꯔꯥꯡꯗꯤ ꯆꯨꯗꯦ ꯉꯁꯤ ꯆꯨꯕ ꯑꯗꯨ ꯍꯌꯦꯡ ꯑꯃꯨꯛ ꯐꯥꯒꯗꯧ ꯃꯥꯜꯂꯦ ꯉꯁꯤ ꯃꯤꯌꯥꯝ ꯆꯨꯈ꯭ꯔꯦ ꯍꯦꯟꯅ
ꯎꯝ ꯈꯪꯗꯔꯦꯅꯦ ꯑꯩꯈꯣꯏ ꯅꯨꯡꯁꯥꯁꯦ ꯍꯥꯏꯕ ꯉꯝꯗꯔꯦ
ꯎꯝ
ꯉꯁꯤꯗꯤ ꯅꯣꯡ ꯈꯔ ꯆꯨꯑꯦ ꯁꯤꯗ ꯑꯗꯨ ꯑꯣꯏꯕꯒꯤ ꯑꯩꯒꯤꯗꯤ ꯅꯨꯡꯉꯥꯏꯗꯤ ꯅꯨꯡꯉꯥꯏꯗ ꯅꯣꯡ ꯆꯨꯔꯗꯤꯁꯤꯗ ꯗꯤ ꯌꯥꯝ ꯅꯨꯡꯉꯥꯏꯗ ꯑꯩꯗꯤ
ꯎꯝ ꯃꯐꯝ ꯑꯅꯝꯕꯗ ꯉꯁꯤꯁꯦ ꯅꯣꯡ ꯆꯨꯕ ꯃꯥꯜꯂꯦ ꯑꯗꯨꯒꯤ ꯃꯥꯜꯂꯦ ꯑꯩꯈꯣꯏ ꯀꯤ ꯇꯨꯔꯦꯟ ꯃꯆꯥꯁꯦ ꯏꯁꯤꯡ ꯆꯥꯎꯋꯤꯅꯦ ꯏꯁꯤꯡ ꯃꯣꯠꯂꯒ ꯅꯍꯥꯟꯃꯈꯩꯗꯤ ꯑꯇꯣꯞꯄꯇ ꯆꯨ ꯇ꯭ꯔꯗꯤ ꯑꯩꯈꯣꯏꯗ ꯈꯛ ꯅꯣꯡ ꯆꯨꯕꯒꯤ ꯃꯣꯠꯇꯦꯕ ꯑꯩꯈꯣꯏꯗ ꯈꯥꯛ ꯆꯨꯕ ꯁꯤꯛ ꯁꯤꯗꯤ ꯑꯗꯨ ꯉꯁꯤ ꯗꯤ ꯏꯁꯤꯡꯁꯨ ꯆꯥꯎꯋꯦ ꯏꯁꯤꯡꯁꯨ ꯑꯩ ꯉꯥꯡꯁꯪ ꯉꯥꯡꯂ ꯂꯩꯌꯦ
ꯎꯝ
ꯃꯣꯠꯄꯒꯤꯅꯤ
ꯅꯪꯗꯤ ꯑꯥ ꯍꯧꯖꯤꯛꯀꯥꯟ ꯃꯇꯝ ꯆꯠꯄꯗꯣ ꯈꯪꯗꯦꯀꯣ ꯄꯪꯆꯠ ꯆꯠꯂꯦ
ꯑꯥ
ꯉꯁꯤ ꯗꯦꯠ ꯁꯚꯦꯟꯇꯤꯟ ꯁꯨꯈ꯭ꯔꯦꯅꯦꯀꯣ
ꯑꯦ ꯑꯣꯢꯈ꯭ꯔꯕꯔꯥ
ꯎꯝ
ꯑꯦ ꯅꯨꯡꯁꯤꯌꯦꯍꯦ
ꯍꯤ ꯅꯪꯒꯤ ꯑꯗꯨ ꯇꯥꯏ ꯀꯣꯀ꯭ꯔꯨ ꯇꯧꯕꯗꯨꯨ
ꯍꯣꯏ ꯃꯥꯄꯥꯟꯗ ꯂꯩꯕꯒꯤ
ꯎꯝ ꯍꯣꯏ ꯀꯟꯇ꯭ꯔꯤ ꯁꯥꯏꯠꯒꯨꯝꯕ ꯒꯤ ꯚꯤꯗꯤꯑꯣꯗꯣ ꯍꯧꯖꯤꯛꯀꯥꯟ ꯑꯩ ꯀꯥꯟꯅ ꯌꯦꯡꯉꯤ
ꯎꯝ ꯑꯣ ꯐꯩꯌꯦꯅꯦ
ꯀꯟꯇ꯭ꯔꯤ ꯁꯥꯏꯠꯇ ꯃꯤ ꯂꯩꯕꯁꯤꯡꯒꯤ ꯚꯤꯗꯤꯑꯣꯗꯣ
ꯑꯣ ꯑꯣ
ꯑꯗꯨ ꯅꯪ ꯑꯁꯤ ꯄ꯭ꯔꯦꯒꯅꯦꯟ ꯇꯧꯕ ꯀꯥꯟꯗ ꯃꯥꯏꯂꯣ ꯑꯦꯞꯇꯀꯣ
ꯑꯥ
ꯄꯣꯠꯆꯩ ꯂꯧꯕꯗꯣ ꯐꯤꯒꯨꯝꯕꯁꯨ ꯂꯧꯕ꯭ꯔꯥ
ꯑ ꯑꯩ ꯑꯗꯨꯒꯨꯝꯕꯗꯤ ꯂꯧꯗꯦ ꯑꯩꯅ ꯂꯧꯕꯥꯗꯤ ꯑꯉꯥꯡꯒꯤ ꯅꯪ ꯍꯧꯖꯤꯛ ꯍꯥꯏꯕꯒꯨꯝ ꯀꯤꯠꯁ ꯀꯨꯝꯕ ꯁꯥ꯭ꯔꯞ ꯀꯨꯝꯕꯥ ꯑꯗꯨꯒ ꯑꯁꯦꯡꯕꯗꯤ ꯑꯩ ꯂꯧꯒꯦꯅꯗꯤ ꯇꯧꯗꯕꯅꯤ ꯃꯣꯏꯅ ꯐ꯭ꯔꯤ ꯗꯥꯏꯄꯔ ꯂꯩꯌꯦ ꯑꯗꯨ ꯄꯣꯠ ꯆꯩ ꯑꯗꯨ ꯗꯤꯂꯤꯚꯔ ꯇꯧꯅꯤꯡꯉꯤ ꯑꯩꯅ ꯄꯣꯠꯆꯩ ꯀꯛꯑꯣꯅ ꯍꯥꯏꯕ ꯄꯣꯠꯆꯩ ꯑꯃꯇ ꯀꯛꯇ꯭ꯔꯗꯤ ꯌꯥꯗꯦꯕ ꯕꯥꯀꯣ ꯑꯗꯨꯒꯤ ꯑꯗꯣ ꯂꯧꯊ ꯅꯤꯡꯉꯥꯏ ꯍꯥꯏꯅ ꯄꯣꯠ ꯀꯛꯄ ꯑꯗꯣ ꯀꯛꯄꯗꯣ ꯑꯉꯥꯡꯒꯤ ꯁꯥ꯭ꯔꯞꯀ ꯃꯥꯒꯤ ꯀꯤꯠꯁ ꯀꯔꯤ ꯀꯔꯤꯒ ꯑꯗꯨꯒ ꯀꯛꯄ ꯑꯗꯣ ꯀꯛꯑꯒ ꯂꯥꯛꯁꯨ ꯂꯥꯛꯇ꯭ꯔꯦ ꯑꯗꯨꯝ ꯀꯦꯟꯁꯦꯜ ꯇꯧꯈ꯭ꯔꯦ
ꯑꯣ ꯑꯣ ꯃꯥꯏꯂꯣ ꯑꯦꯞꯁꯤ ꯈꯪꯗꯦꯅꯦ ꯑꯗꯨꯗꯤ ꯐꯖꯕ ꯎꯗꯕ ꯑꯩꯀꯣ ꯅꯪ ꯑꯉꯥꯡ ꯍꯦꯛ ꯄꯣꯛꯄ ꯂꯣꯏꯔꯒ ꯅꯪꯒꯤ ꯑꯗꯨ ꯄꯤꯖꯥ ꯄꯤꯊꯛ ꯑꯦꯗꯥꯅꯥ
ꯎꯝ ꯎꯝ
ꯑꯗꯨ ꯑꯗꯨ ꯄꯤꯊꯛꯄ ꯀꯥꯟꯗ ꯀꯔꯤ ꯗ꯭ꯔꯦꯁ ꯍꯥꯞꯄ꯭ꯔꯣ
ꯎꯝ ꯍꯥꯏꯗꯤ ꯑꯥ
ꯅꯥ ꯍꯣꯏ ꯗ꯭ꯔꯦꯁꯀꯨꯝꯕꯗꯤ ꯑꯗꯨꯝ ꯑꯩꯈꯣꯏꯒꯤ ꯗ꯭ꯔꯦꯁ ꯁꯤ ꯍꯥꯞꯄ ꯌꯥꯔꯣꯏꯀꯣ ꯑꯗꯨ ꯄꯤꯊꯛꯄꯒꯤ
ꯑꯦ ꯍꯣꯏ ꯈꯔ ꯐꯨꯔꯤꯠ ꯈꯔ ꯆꯥꯎꯕ ꯑꯗꯨꯝ ꯍꯥꯞꯄꯦ ꯑꯩꯗꯤ
ꯗ꯭ꯔꯦꯁ ꯅꯠꯇꯕ꯭ꯔꯥ
ꯑ ꯑ ꯗ꯭ꯔꯦꯁꯅꯦ
ꯗ꯭ꯔꯦꯁ ꯍꯥꯞꯔꯗꯤ ꯑꯗꯨ ꯂꯧꯊꯣꯛꯈ꯭ꯔꯒ ꯄꯤꯆꯥꯕ꯭ꯔꯥ
ꯉꯥꯏꯈꯣ ꯏꯕꯥꯅꯤꯅ ꯍꯥꯏꯅꯕꯁꯦ ꯀꯔꯤꯔꯥ ꯑꯩ ꯒ꯭ꯌꯥꯟ ꯇꯥꯗ꯭ꯔꯦ ꯍꯧꯖꯤꯛ
ꯅꯪ ꯑꯩꯈꯣꯏꯀꯣ ꯑꯉꯥꯡ ꯄꯣꯛ ꯄ ꯀꯥꯟꯗ ꯑꯩꯈꯣꯏꯒꯤ ꯄꯤꯊꯛꯀꯅꯤꯅ
ꯑꯥ ꯑꯥ
ꯑꯗꯨ ꯄꯤꯊꯥꯛꯅꯤꯉꯥꯏ ꯗ꯭ꯔꯦꯁ ꯑꯗꯨꯝ ꯂꯩꯌꯦꯗꯅ ꯑꯁ ꯁꯤꯗ ꯑꯗꯨꯒꯨꯝꯕ ꯗ꯭ꯔꯦꯁ ꯂꯧꯕ꯭ꯔꯥ ꯂꯧꯗꯕ꯭ꯔꯥ ꯍꯥꯏꯕꯅꯤ
ꯑ ꯑꯦ ꯑꯩꯗꯤ ꯑꯩꯗꯤ ꯂꯧꯗ꯭ꯔꯦ ꯂꯧꯗꯕꯤꯗ ꯑꯩꯒꯤ ꯑꯣꯏꯅ ꯑꯗꯨꯝ ꯑꯆꯥꯎ ꯑꯆꯥꯎꯕꯀꯣ
ꯎꯝ
ꯑꯗꯨꯝ ꯍꯥꯞꯄꯦ
ꯑꯗꯨ ꯑꯆꯧ ꯑꯆꯧꯕꯥ ꯗ꯭ꯔꯦꯁ ꯅꯠꯇꯕ ꯍꯥꯞꯄ ꯃꯥꯜꯂꯦ ꯑꯗꯨꯗꯤ ꯇꯤ ꯁꯥ꯭ꯔꯠ ꯀꯨꯝꯕꯀꯣ
ꯑ ꯑꯗꯨ ꯃꯥꯏꯅ ꯑꯣꯏꯌꯦ ꯑꯆꯥꯎ ꯑꯆꯥꯎꯕ ꯍꯥꯞꯇꯦ ꯑꯗꯨ ꯑꯁ ꯎꯝ ꯅꯨꯡꯉꯥꯏꯇꯕ ꯑꯃꯅꯥ ꯍꯧꯖꯤꯛ ꯑꯍꯥ ꯑꯉꯥꯡ ꯑꯄꯣꯛꯄ ꯍꯥꯟꯕ ꯀꯥꯟꯗ ꯑ ꯑ ꯑꯥ ꯃꯍꯤꯗꯣ ꯃꯥꯅ ꯊꯛꯄ ꯉꯝꯗꯕꯒꯤ ꯃꯄꯥꯟꯗ ꯊꯣꯛꯄꯗꯣ
ꯑꯣ
ꯃꯥ ꯑꯗꯨꯗꯅꯦ ꯀꯩꯅꯣ ꯇꯧꯔꯤꯁꯦ ꯑꯗꯨꯒ ꯑꯩꯒꯤꯗꯤ ꯃꯌꯥꯝ ꯊꯣꯛꯄꯅꯦ ꯑꯉꯥꯡ ꯄꯤꯛꯄ ꯀꯥꯟꯗꯗꯤ ꯑꯗꯨꯒ ꯆꯥꯎꯕ ꯀꯥꯟꯗ ꯃꯥꯅ ꯊꯛꯅꯤꯡꯕ ꯀꯥꯟꯗ ꯂꯩꯇꯕꯗꯨ ꯑꯩꯒꯤ ꯊꯣꯛꯇꯕꯗꯨ ꯑꯗꯨꯒꯤ ꯑꯩ
ꯀꯥ ꯀꯥ
ꯑꯗꯨꯗꯤ ꯕ꯭ꯔꯥꯒꯤ ꯄꯦꯠꯁꯦ ꯗꯔꯀꯥꯔ ꯑꯣꯏꯕ꯭ꯔꯥ ꯀꯣ
ꯑꯥ ꯍꯣꯏ ꯑꯗꯨ ꯑꯥ ꯑꯣꯏꯔꯝꯒꯅꯤ ꯀꯩꯅꯣꯈꯣꯏ ꯑꯩꯅ ꯁꯤꯖꯤꯟꯅꯗꯕꯒꯤ ꯋꯥꯅꯦꯁꯦ ꯌꯥꯝ ꯑꯣꯏꯌꯦ ꯑꯗꯨꯕꯨ ꯑꯩꯗꯤ ꯀ ꯑꯗꯣ ꯍꯥꯞꯄꯠꯇꯗꯤ ꯑ ꯭ꯔꯥꯗꯣ ꯍꯥ ꯗꯤ ꯑꯩꯁꯦ ꯁꯣꯔ ꯍꯣꯟꯕ ꯌꯥꯝ ꯋꯥꯏꯑꯦ ꯀꯔꯤꯒꯤꯔꯥ ꯈꯪꯗꯦ ꯑꯗꯨꯒꯤ ꯑꯩ ꯍꯧꯖꯤꯛꯐꯥꯎ ꯐꯖꯅ ꯍꯥꯞꯇꯦ ꯀꯩꯅꯣ ꯃꯄꯥꯟ ꯊꯣꯛꯄ ꯈꯞꯇꯅꯤ ꯍꯥꯞꯄ
ꯑꯣ ꯑꯣ
ꯍꯥꯟꯅꯗꯤ ꯑꯗꯨꯃꯥꯏꯅ ꯇꯧꯗꯦ ꯑꯉꯥꯡ ꯄꯣꯛꯇ꯭ꯔꯤꯉꯩꯗ ꯑꯩ ꯕꯔꯥ ꯈꯛ ꯅꯠꯇꯦ ꯏꯁꯇ꯭ꯔꯤꯡꯁꯨ ꯍꯥꯞꯇ꯭ꯔꯗꯤ ꯑꯩꯁꯦ ꯀꯝꯐꯣꯔꯇꯦꯕꯜ ꯑꯣꯏꯗꯦꯕ ꯑꯩꯉꯣꯟꯗ ꯑꯗꯨꯒ ꯀꯣ ꯑꯁꯤ ꯋꯥ ꯍꯦꯛ ꯂꯣꯏꯔꯒ ꯑꯗꯣ ꯍꯥꯞꯄꯗꯤ ꯑꯩꯁꯦ ꯁꯣꯔ ꯍꯣꯟꯕ ꯌꯥꯝ ꯋꯥꯕꯋꯥꯅꯤ ꯀꯔꯤ ꯒꯤꯔꯥ ꯈꯪꯗ
ꯑꯣ ꯑꯗꯨ ꯅꯪꯒꯤ ꯕꯔꯥꯒꯨꯝꯕ ꯍꯥꯞꯄ ꯋꯥꯏ ꯍꯥꯏꯕꯀꯣ
ꯎꯝ
ꯑꯗꯨꯗꯤ ꯅꯪꯒꯤ ꯅꯁꯥꯁꯦ ꯈꯔ ꯁꯣꯟꯈ꯭ꯔꯃꯜꯂꯦ
ꯑꯗꯨꯒꯤꯔꯥ ꯈꯪꯗꯦ
ꯑꯩꯗꯤꯀꯣ ꯅꯍꯥꯟ ꯑꯩꯈꯣꯏ ꯇ꯭ꯔꯤꯝꯇꯤꯗ ꯀ꯭ꯂꯥꯁ ꯀꯥꯏꯗꯅ
ꯑꯥ ꯑꯥ
ꯑꯗꯨꯀꯥꯟꯗꯒꯤ ꯑꯩꯗꯤ ꯏꯁꯥ ꯁꯣꯟꯕ ꯍꯥꯎꯒꯅꯦ ꯑꯗꯨꯒ ꯕ꯭ꯔꯥꯒꯨꯝꯕ ꯍꯥꯞꯄꯗꯣ ꯁꯨꯛꯌꯥ ꯌꯥꯗ